ꯍꯂꯣ ꯑ ꯇꯥꯏ ꯀꯗꯧꯔꯒ
ꯁꯨꯝ ꯐꯃꯒꯦ
ꯎꯝ
ꯅꯤꯡꯕꯒꯤꯀꯣ ꯉꯁꯥꯏ ꯈꯔ ꯇꯨꯝꯔꯒ ꯍꯧꯒꯠꯂꯒ
ꯎꯝ ꯎꯝ
ꯐꯩ ꯐꯩ
ꯅꯗ ꯀꯩꯗ ꯑꯣꯏꯔꯕꯔꯤꯕ
ꯆ ꯂꯗ
ꯑꯥ
ꯁꯨꯝ ꯂꯩꯔꯝꯃꯦ
ꯑ ꯀꯩ ꯂꯩꯕꯅꯣ ꯏꯝꯐꯥꯜꯗ ꯂꯩꯕ꯭ꯔꯣ ꯆꯤꯡꯗ ꯂꯩꯕ꯭ꯔꯣ
ꯌꯨꯝꯗ ꯂꯩꯖꯔꯤ ꯀꯔꯤꯣꯅꯤ
ꯑꯣ
ꯀ ꯀꯩ ꯇꯧꯔꯤꯅꯣ ꯍꯗꯒꯆꯦ
ꯀꯩꯅ ꯇꯧꯗꯦ ꯑꯗꯨ ꯍꯗꯤ
ꯑꯩꯗꯤ ꯀꯣ
ꯎꯝ
ꯑ ꯊꯕꯛ ꯇꯧꯔ ꯂꯩꯌꯦꯅꯤ
ꯎꯝ
ꯐꯔꯦ ꯐꯔꯦ
ꯀꯩ ꯀꯩ ꯏꯟꯁꯥꯡ ꯆꯥꯔꯒꯦ ꯉꯁꯤ
ꯃꯁꯤꯗ ꯆꯧꯒ꯭ꯔꯤꯁ
ꯁꯧꯔꯤꯁꯤ ꯍꯥꯎꯕꯅꯤꯅꯦ
ꯍꯝ
ꯑꯣ
ꯍꯣꯕ ꯃꯥꯔ
ꯑꯕꯨ ꯃꯥꯂꯦꯀꯣ ꯑꯣ ꯅꯪꯗꯤ ꯆꯥꯗꯕ꯭ꯔꯣ
ꯌꯥꯗꯗ ꯂꯩꯗꯦ
ꯍ ꯑꯣ ꯑ ꯍ ꯍ ꯑꯁ ꯁꯨꯝ ꯄꯥꯃ ꯂꯥꯛꯏꯁ ꯇꯨꯝꯅꯤꯡꯉꯨꯀꯣ
ꯑꯥ
ꯑ ꯉꯁꯥꯏ ꯄꯣ ꯇꯧꯔꯛꯎ ꯍꯥꯏꯅ ꯃꯤ ꯑꯃ ꯀꯣꯜ ꯇꯧꯔꯛꯄꯗ ꯅꯦꯠꯋꯛꯅꯔꯥ ꯈꯪꯗ꯭ꯔꯦ ꯑꯃꯨꯛꯀ ꯍꯖꯅꯁꯨ ꯇꯥꯗꯕ ꯑꯗꯨ ꯑꯃꯨꯛꯀ ꯇꯠꯈ꯭ꯔꯦ
ꯑꯗꯨꯒꯤ ꯑꯁ ꯇꯨꯝꯅꯤꯡꯃꯟꯕꯒꯤ ꯈꯔ ꯉꯥꯏꯍꯥꯛꯇꯪ ꯇꯨꯝꯒꯦꯅ ꯇꯨꯝꯕ ꯍꯥꯎ ꯎꯒꯔꯂꯒꯅꯥ
ꯑꯗꯨ ꯅꯪ ꯃꯦꯁꯤꯔꯥ ꯔꯣꯅꯦꯜꯗꯣꯔ
ꯀꯝ ꯇꯧꯗꯦꯗ ꯑꯗꯨꯒꯨꯝꯕ
ꯑꯥ
ꯀꯩꯕ
ꯑꯃꯇ ꯅꯠꯇꯦꯕ
ꯑꯁ ꯕꯣꯜ ꯌꯦꯡꯗꯕ꯭ꯔꯣ
ꯑꯥꯎ
ꯁ ꯕꯣꯜ ꯌꯦꯡꯗ꯭ꯔꯗꯤ ꯌꯥꯔꯣꯏ ꯍꯟꯗꯛ
ꯑ
ꯕꯣꯜ ꯌꯦꯡꯗ꯭ꯔꯗꯤ ꯑꯩꯈꯣꯏ ꯋꯥꯔꯤ ꯁꯅꯤꯡꯉꯥꯏ ꯂꯩꯇꯦꯕꯀꯣ
ꯀꯔꯤꯒꯤꯅꯣ ꯍꯥꯏꯖꯦ
ꯕꯣꯜ ꯌꯦꯡꯗ꯭ꯔꯗꯤ ꯑꯩꯈꯣꯏ ꯋꯥꯔꯤ ꯁꯥꯅꯤꯡꯉꯥꯏ ꯂꯩꯇꯦꯕ ꯑꯗꯨ ꯑꯁꯤꯗꯒꯤ ꯍꯧꯔꯒ ꯕꯣꯜ ꯌꯦꯡꯕ ꯍꯧꯔꯛ ꯀꯣ
ꯑꯁ ꯀꯣꯏ ꯕꯣꯜ ꯄꯥꯝꯗ꯭ꯔꯦ
ꯑꯥ
ꯀꯩꯕ
ꯕꯤꯠ ꯂꯩꯇꯦ
ꯚꯤꯠ ꯂꯩꯇꯦ ꯑꯁ ꯌꯥꯗ꯭ꯔꯦꯅꯦ ꯅꯣꯏꯁꯦ ꯑꯣ ꯀꯞ ꯍꯣ ꯌꯦꯡꯅꯤꯡꯗ꯭ꯔꯗꯤ ꯀꯔꯤ
ꯂꯣꯀꯦꯜꯅꯦ ꯂꯣꯀꯦꯜ ꯈꯣꯢꯗꯤ
ꯂꯣꯀꯦꯜ ꯈꯛꯇ꯭ꯔꯥ ꯌꯦꯡꯕ
ꯎꯝ
ꯐꯖꯌꯦ ꯑꯗꯨꯗꯤ
ꯐꯖꯩ
ꯂꯣꯀꯦꯜ ꯌꯦꯟꯒꯨꯝꯕꯗꯤ ꯆꯥꯏ ꯌꯥꯝ ꯍꯥꯎꯕꯅꯤ
ꯑꯍꯨꯡ
ꯑꯥꯎꯔꯝꯒꯅꯤ
ꯎꯝ
ꯎꯝ ꯖꯣꯏꯟ ꯇꯧꯕ ꯀꯨꯏꯔꯕ꯭ꯔꯣ ꯑꯁꯤꯗ
ꯀꯥꯏꯗ
ꯀꯥꯏꯗ ꯍꯥꯏꯌꯦꯅꯨꯗ ꯍꯧꯖꯤꯛ ꯀꯣꯜ ꯇꯧꯔꯤꯁꯦ ꯍꯧꯖꯤꯛ ꯀꯣꯜ ꯇꯧꯔꯤꯁꯦ
ꯋꯥꯔꯦ
ꯑꯥ
ꯋꯥꯔꯦ ꯍꯥꯏꯕ ꯅꯪꯁꯦ
ꯀꯔꯤꯅ ꯅꯪꯁ ꯋꯥꯔ
ꯎ
ꯎꯝ
ꯪ ꯀꯔꯤ ꯇꯧꯕꯅꯣ ꯍꯧꯖꯤꯛ
ꯆ ꯇꯧꯅ
ꯑꯥ
ꯍ ꯇꯧꯗꯤꯑꯦ
ꯑꯗꯨ ꯀꯩꯝꯇꯧꯗꯦ ꯍꯥꯏꯔꯒ ꯋꯥꯔꯤꯁꯨ ꯐꯖꯅ ꯀꯨꯝꯗꯤꯅꯩ ꯉꯥꯡꯕꯁꯨ ꯀꯣꯖꯅ ꯉꯥꯡꯗꯅꯦ ꯀꯩꯅꯣ ꯑ ꯑꯥꯕ꯭ꯔꯣ
ꯇ
ꯑꯒ ꯌꯦ ꯌꯥꯝ ꯀꯟ ꯃꯥꯜꯂꯗ
ꯀꯟꯗꯦꯗ ꯅꯪ ꯋꯥꯔ ꯃꯅꯦ
ꯅꯨꯡꯊꯪ ꯑꯌꯨ ꯍꯌꯦꯡ ꯑꯌꯨꯛꯇ ꯄꯣꯇꯨꯒꯣꯜꯁꯅꯥꯒꯅ ꯑꯗꯨꯧꯁꯨꯨꯏ ꯌꯦꯡꯉꯣ ꯑꯗꯨꯒ ꯁꯇꯔꯗꯦꯗ ꯃꯦꯁꯤꯁꯨ ꯁꯅꯥꯒꯅꯤ ꯑꯗꯨꯁꯨ ꯌꯦꯡꯉꯨꯀꯣꯕ ꯐꯨꯠꯕꯣꯜ
ꯍꯝ
ꯑꯩꯗꯤ ꯃꯦꯁꯤꯅꯤ ꯑꯁꯥꯅꯥꯒꯅꯦ ꯁꯇꯔ ꯗꯦ ꯅꯨ ꯃꯗꯥ ꯑꯗꯨꯗ ꯌꯦꯡꯀꯣ
ꯑꯗꯤ ꯒꯦ
ꯑꯁ ꯌꯦꯡꯒꯗꯧꯕꯅꯤꯅꯦ ꯀꯩꯅꯣ ꯅꯪ ꯑꯣ
ꯂꯩꯗꯨ ꯋꯥ ꯇꯔꯦ
ꯣ ꯌꯦꯗꯤ ꯑ ꯋꯥꯔꯤ ꯁꯥꯅꯤꯡꯉꯥꯏꯁꯨ ꯂꯩꯇꯦꯗ ꯕꯥꯎꯜ ꯌꯦꯡꯉꯣ ꯑꯗꯨꯒ ꯑꯦꯕꯔꯤ ꯗꯦꯣꯟꯗ ꯔꯤꯄꯣꯠ ꯄꯤꯌꯣ ꯑ
ꯀ
ꯕꯣꯜ ꯑꯦꯕ꯭ꯔꯤꯗꯦ ꯅꯨꯡꯇꯤ ꯌꯦꯡꯉꯨꯕ
ꯍ ꯑꯩꯈꯗꯤ ꯋꯥꯁ ꯇꯧꯗ꯭ꯔꯦ ꯑꯗꯨꯝꯕ
ꯑꯥ
ꯕꯂꯩꯖꯦ
ꯑꯗꯨ ꯕꯣ ꯌꯦꯡꯗ꯭ꯔꯗꯤ ꯀꯔꯤ ꯀꯔꯤ ꯌꯦꯡꯉꯔ ꯂꯩꯦꯕꯣ
ꯇꯨꯝꯃꯤꯅꯤ ꯀꯩꯅꯩꯅꯣ
ꯇꯨꯝꯃꯦ
ꯎꯝ
ꯇꯝꯕ ꯀꯥꯛꯇꯔꯣ
ꯍꯣꯏ
ꯎꯁꯄꯥꯥ ꯆꯥꯏꯦ ꯁꯇꯗꯤ
ꯑ ꯈ꯭ꯔ ꯈ꯭ꯔ ꯐꯖꯕ
ꯆ ꯁ ꯁ ꯑ ꯉꯁꯤ ꯎꯁꯥꯏ ꯆꯥꯏ
ꯍꯥ
ꯎꯁꯣꯏ ꯀ ꯃꯇꯔ ꯆꯥꯏ
ꯑꯣ ꯑꯕꯅꯤꯅꯦ
ꯑꯗꯨꯝ ꯆꯥꯏ ꯍꯥꯎꯕ ꯍꯥꯎꯗ ꯑꯣ ꯅꯪꯗꯤ ꯆꯥꯛ ꯏꯟꯁꯥꯡ ꯊꯣꯡꯕꯗꯤ ꯍꯥꯏꯕ꯭ꯔꯣ
ꯏꯁ ꯄ꯭ꯔꯣꯅꯦ ꯄ꯭ꯔꯣꯅꯦ
ꯄꯧꯔ ꯄ꯭ꯔꯣꯃꯦꯛ
ꯃꯦꯛꯁ ꯅꯠꯇꯦ ꯑꯜꯇ꯭ꯔꯅꯦ
ꯑꯠꯆꯥ ꯌꯦ ꯐꯠ ꯆꯌꯦ
ꯑꯗꯨꯗꯤ
ꯅꯣꯃ ꯅꯪ ꯊꯣꯡꯕ ꯆꯥꯁꯤ
ꯎꯝ
ꯑꯥ
ꯂꯎ ꯀꯣꯏꯅ
ꯑ ꯁꯥꯎ ꯀꯥꯏ ꯅ ꯆꯥꯒꯅꯤꯅꯦ ꯑꯗꯨ ꯀꯃꯥꯏꯅ ꯆꯥꯗꯣꯏꯅꯣ ꯍꯥꯏꯕꯗꯣꯅꯣ ꯇꯥꯛꯄꯤꯔꯣ
ꯇꯥꯕ꯭ꯔꯣ
ꯇꯌꯦ
ꯎꯝ ꯃꯐꯝꯗ ꯂꯥꯛꯑꯒ ꯎꯝ ꯅꯪꯅ ꯆꯥꯛ ꯏꯟꯖꯥꯡ ꯊꯣꯡꯕ ꯆꯥꯁꯦ ꯍ ꯍ ꯎ ꯑꯥ
ꯆꯥꯁꯦ
ꯎꯝ ꯑꯁ
ꯑꯁ ꯇꯔꯦꯛ ꯃꯅꯤꯒꯖꯤ
ꯅꯣꯡ ꯇꯥꯔꯦ
ꯇꯥꯔꯥꯖ ꯅꯨꯡꯉꯅꯤ ꯍꯥꯏꯕ
ꯑꯁ ꯈꯣꯏꯅꯤꯅꯦ ꯅꯣꯡ ꯇꯥꯗꯗ ꯑ ꯅꯨꯡ ꯇꯥꯏꯗ ꯐꯖꯅ ꯍꯧꯗꯤ ꯂꯦꯐ ꯍꯦꯟ
ꯎꯝ
ꯅ ꯏꯝ ꯐꯥꯗ꯭ꯔꯣ
ꯀꯔꯌꯥꯗꯅꯦꯦ
ꯎꯝ ꯄꯖꯏ
ꯑꯁꯥ
ꯀꯗꯧꯔ ꯃꯤꯅꯣ ꯅꯕꯣ
ꯁꯨꯝ ꯐꯃ ꯂꯩꯌꯦ ꯑꯗꯨ ꯃꯄꯥꯟꯗ ꯊꯕꯛ ꯇꯧꯕ ꯕꯦꯛꯒ꯭ꯔꯥꯎꯟ ꯃꯈꯣꯟ ꯌꯦꯟ ꯇꯥꯕ꯭ꯔꯣ ꯍꯥꯥ
ꯑ
ꯃꯄꯥꯟꯗ ꯊꯕꯛ ꯇꯧꯕ ꯃꯤ ꯌꯥꯝ ꯂꯩꯕꯅꯤꯅꯀꯣ ꯀꯣꯣꯣ ꯀꯣ ꯀ꯭ꯔꯣ ꯇ ꯍꯥꯏꯅꯦꯁꯨ ꯑꯗꯨ ꯐꯣꯟꯗꯨ ꯅꯪꯁꯨ ꯇꯥꯕꯣ
ꯑ
ꯎꯝ ꯌꯥꯝꯦꯝ ꯀ ꯇꯥꯕꯔꯣ ꯀꯃꯥꯏ ꯆꯕꯔ ꯑꯥ
ꯑ
ꯍꯥꯥ
ꯈꯪꯗꯦꯕ
ꯀꯅꯥꯅ ꯈꯪꯅꯤ ꯑꯁ ꯅꯪꯁꯨ ꯀꯣꯜ ꯇꯧꯕ ꯅꯨꯡꯉꯥꯏꯇꯦꯗ
ꯆꯈꯕꯣ ꯀ ꯀꯕ
ꯄ ꯆ ꯐꯗ꯭ꯔꯦ
ꯎꯝ
ꯅꯨꯄꯥꯗꯤ ꯆꯗ
ꯎꯝ
ꯄꯔꯤ ꯁꯒꯔꯤ ꯁꯒꯔꯤ
ꯣꯡ꯭ꯔꯣꯡ꯭ꯔ
ꯑ
ꯑꯣ ꯕꯤ ꯖꯤ ꯑꯦꯝ ꯑꯣꯏ ꯃꯥꯂꯦꯝ
ꯁꯦ ꯑꯗꯤ ꯍꯥ ꯄꯃꯝ ꯇꯝꯅ